ꯍꯜꯂꯣ ꯇꯥꯔꯕꯣ ꯇꯥꯔꯦ ꯇꯥꯔꯦ
ꯎꯝ ꯅꯨꯡꯉꯥꯏꯔꯤꯕꯣ ꯑꯩ ꯁꯨꯝ ꯇꯧꯔꯛꯄꯅꯦ ꯀꯃꯥꯏ ꯀꯃꯥꯏꯅ ꯂꯩꯔꯤꯒꯦ ꯅꯪꯕꯨ ꯅꯨꯡꯉꯥꯏꯔꯤꯕꯣ
ꯅꯨꯡꯉꯥꯏꯔꯤꯌꯦꯦ ꯀꯨꯏꯔ ꯄꯥꯎ ꯐꯥꯎꯅꯗꯕ ꯅꯍꯥꯟ ꯎꯅꯔꯝꯕꯗꯒꯤ ꯎꯅꯔꯕ ꯅꯨꯃꯤꯠꯇꯨꯗꯒꯤ ꯑꯩꯈꯣꯏꯁꯦ ꯀꯨꯏꯔꯦꯀꯣ ꯎꯅꯈꯤꯗꯕ
ꯃꯥꯅꯦ ꯑꯗꯨꯅꯦ ꯃꯇꯝꯁꯗ ꯁꯨꯝ ꯁꯪꯅꯗꯕꯗꯒꯤ ꯁꯨꯃꯥꯏꯅ ꯑꯃꯨꯛ ꯑꯃꯨꯛ ꯄꯨꯟꯕꯁꯤꯗ ꯁꯤ ꯃꯉꯥꯏꯔꯦ
ꯑꯗꯨꯅꯦ ꯅꯍꯥꯟ ꯅꯍꯥꯟꯗꯤ ꯀꯌꯥꯝ ꯅꯨꯡꯉꯥꯏꯈ꯭ꯔꯦ ꯑꯩꯈꯣꯏ ꯃꯌꯥꯝ ꯄꯨꯂꯞ ꯇꯧꯔꯒ ꯀ ꯆꯤꯡ ꯀꯥꯃꯤꯟꯅꯨꯔꯕꯗꯣ ꯑꯗꯨꯃꯥꯏꯅ ꯑꯃꯨꯛ ꯇꯧꯁꯦꯅ ꯑꯃꯨꯛ ꯁꯤꯜꯂꯨꯔꯒꯁꯨ ꯁꯤꯟꯕꯨꯗꯤ ꯁꯤꯜꯂꯛꯑꯦꯕ ꯑꯩꯈꯣꯏꯁꯨ ꯑꯗꯣ ꯃꯇꯝꯁꯦ ꯑꯃꯃꯨꯛ ꯁꯪꯗ ꯑꯩꯃꯨꯛ ꯁꯪꯗ ꯅꯪꯃꯨꯛ ꯁꯪꯗ ꯑꯗꯩ ꯏꯃꯥꯟꯅꯕꯤ ꯑꯃꯃꯨꯛ ꯁꯪꯗ ꯇꯧꯅꯔꯤꯉꯩꯗ ꯍꯦꯛ ꯃꯇꯝꯁꯦꯥ ꯍꯦꯛꯇ ꯌꯧ ꯆꯜꯂꯝꯃꯤ ꯑꯗꯨ ꯃꯇꯝ ꯀꯥꯔꯤꯉꯩꯗꯗꯤ ꯍꯌꯦꯡ ꯍꯦꯛꯇ ꯀꯥꯎꯔꯁꯤ ꯍꯥꯏꯔꯁꯨ ꯑꯩꯈꯣꯏꯗ ꯂꯣꯏ ꯌꯥꯅꯔꯒ ꯀꯨꯝꯊꯔꯛꯏ ꯅꯠꯇ꯭ꯔꯥ ꯆꯤꯡꯗꯒꯤ ꯑꯗꯨꯕꯨ ꯌꯨꯝ ꯌꯨꯝ ꯌꯧꯅꯈꯤꯕꯗꯗꯤ ꯑꯩꯈꯣꯏ ꯑꯩꯈꯣꯏꯒꯤ ꯊꯕꯛ ꯑꯗꯒꯤꯗꯤ ꯂꯥꯏꯔꯤꯛꯀꯤ ꯑꯗꯩꯗꯤ ꯀꯥꯗꯕ ꯌꯥꯗꯕ ꯃꯌꯥꯝ ꯂꯩꯔꯛꯄꯅꯤꯅ ꯁꯤ ꯃꯌꯥꯝꯁꯤ ꯇꯧꯔꯤꯉꯩꯗ ꯍꯦꯛꯇ ꯅꯪꯍꯧꯗꯦ ꯁꯪꯍꯧꯗꯦ ꯇꯧꯔꯤꯁꯦ
ꯑꯗꯨꯅꯦ ꯊꯕꯛꯁꯦ ꯃꯥꯏ ꯃꯥꯏꯒꯤ ꯂꯣꯏ ꯆꯤꯟꯅꯈꯤꯕꯒꯤ ꯑꯗꯨ ꯌꯦꯡꯉꯨꯅꯦ ꯅꯍꯥꯟ ꯆꯤꯡ ꯀꯥꯔꯨꯕꯗꯨꯗ ꯆꯤꯡ ꯃꯇꯣꯟꯅ ꯂꯩꯍꯧꯔꯤꯕ ꯀꯩꯅꯣ ꯐꯠꯇ ꯍꯥꯎꯊꯤ ꯃꯌꯥꯝꯗꯨꯕꯨ ꯅꯪ ꯎꯔꯛꯇ꯭ꯔꯣ ꯑꯗꯨꯗꯣ ꯑꯗꯨ ꯃꯌꯥꯝꯗꯣ ꯌꯦꯡꯉꯨꯅꯦ ꯑꯩꯈꯣꯏꯅ ꯈꯔ ꯂꯣꯏꯁꯤꯟꯍꯧꯕꯒꯤ ꯑꯩꯈꯣꯏꯅꯗꯤ ꯈꯔꯗꯤꯗꯤ ꯂꯣꯏꯁꯤꯟꯖꯔꯛꯑꯦ ꯑꯗꯨ ꯌꯧꯅꯤ ꯑꯩꯈꯣꯏꯅ ꯂꯣꯏꯁꯜꯂꯛꯑꯦ ꯍꯥꯏꯕꯩ ꯋꯥꯅꯤ ꯑꯗꯨꯒꯨꯝꯕ ꯀꯌꯥꯅꯣ ꯑꯗꯨꯒꯨꯝꯕ ꯀꯌꯥ ꯑꯃꯅ ꯀꯩꯅꯣ ꯑꯥꯗ ꯇꯥꯔ ꯇꯥꯔ ꯂꯩꯍꯧꯔꯤ ꯃꯌꯥꯝꯗꯣ ꯑꯁ ꯑꯩꯗꯤ ꯈꯜꯂꯨꯕꯗ ꯑꯃꯨꯛꯀ ꯆꯠꯂꯒ ꯑꯃꯨꯛꯀ ꯂꯣꯏꯁꯟꯅꯤꯡꯉꯦ ꯑꯃꯨꯛꯀ ꯍꯟꯅ ꯃꯌꯥꯝꯁꯤꯡ ꯑꯗꯨꯣ ꯐꯖꯅ ꯂꯣꯏꯁꯤꯜꯂꯒ ꯃꯩ ꯊꯥꯗꯣꯛꯑ ꯐꯖꯅ ꯊꯝꯅꯤꯡꯉꯤꯉꯣ ꯑꯗꯨꯒ ꯑꯗꯨꯒꯨꯝꯕ ꯃꯌꯥꯝꯗꯣ ꯆꯥꯔꯤ ꯃꯌꯥꯝꯗꯣ
ꯑꯗꯨꯅꯤꯅꯦ ꯑꯩꯈꯣꯏꯅ ꯀꯥꯔꯨꯕ ꯑꯗꯨ ꯃꯐꯝꯗꯨꯗ ꯀꯌꯥꯃꯨꯛ ꯐꯖꯔꯤꯅꯣ ꯑꯗꯨ ꯐꯖꯈ꯭ꯔꯕꯗꯨꯗ ꯃꯌꯥꯝ ꯃꯌꯥꯝꯁꯤꯁꯨ ꯀꯌꯥꯃꯨꯛ ꯒ꯭ꯌꯥꯟ ꯇꯥꯗ꯭ꯔꯤꯅꯣ ꯌꯦꯡꯉꯣ ꯍꯦꯛꯇ ꯂꯥꯛꯑꯝꯃꯒ ꯆꯥꯔꯝꯃꯒ ꯊꯛꯑꯝꯃꯒ ꯍꯨꯟꯗꯣꯛꯑꯝꯃꯤꯅꯤ ꯑꯗꯨ ꯃꯣꯏꯅ ꯆꯥꯔꯝꯃꯤ ꯊꯛꯑꯝꯃꯤꯕ ꯃꯀꯨ ꯑꯗꯒꯤꯗꯤ ꯍꯨꯟꯗꯣꯛꯑꯝꯃꯤꯕꯗꯨꯣ ꯈꯤꯇꯪ ꯈꯤꯇꯪ ꯈꯨꯝꯝꯒꯠꯄꯤꯔꯝꯃꯒ ꯊꯝꯃꯝꯃꯗꯤ ꯃꯐꯝꯗꯨ ꯍꯦꯟꯅꯁꯨ ꯀꯌꯥꯗꯤꯩ ꯐꯖꯅꯤ ꯃꯐꯝꯗꯨ ꯇꯁꯦꯡꯅ ꯌꯥꯝꯅ ꯐꯖꯩ ꯑꯩꯈꯣꯏꯅ ꯍꯣꯏ ꯀꯥꯕꯗ ꯈꯔ ꯋꯥꯖꯩ ꯍꯥꯏꯕ ꯋꯥꯅꯤ ꯆꯤꯡꯗꯣꯜ ꯑꯍꯥꯟꯕꯗꯨ ꯈꯛ ꯀꯥꯕꯗ ꯐꯥꯎꯗ ꯃꯈꯥꯗ ꯌꯦꯡꯊꯕꯗ ꯀꯌꯥꯗꯤ ꯐꯖꯈ꯭ꯔꯦ ꯃꯇꯣꯟ ꯑꯍꯨꯝ ꯁꯨꯕꯗꯨꯗꯒꯤ ꯌꯦꯡꯉꯛꯄꯗꯗꯤ ꯑꯩꯈꯣꯏꯒꯤ ꯂꯧꯕꯨꯛ ꯑꯗꯒꯤꯗꯤ ꯕꯤ ꯑꯗꯒꯤꯗꯤ ꯎ ꯋꯥ ꯍꯧꯔꯤꯕ ꯃꯌꯥꯝꯗꯨꯣ ꯂꯣꯏꯅ ꯍꯦꯛꯒꯣꯏ ꯑꯁ ꯑꯩꯈꯣꯏꯅ ꯃꯇꯣꯟ ꯌꯧꯕ ꯔ ꯉꯥꯏ ꯂꯩꯔꯛ ꯂꯩꯆꯤꯜ ꯊꯥꯔꯛꯄꯒꯤ ꯑꯗꯨꯒꯤ ꯐꯖꯕ ꯁꯤ ꯀꯌꯥꯗꯤ ꯐꯖꯈ꯭ꯔꯦ ꯑꯗꯒꯤꯗꯤ ꯎ ꯋꯥ ꯑꯗꯒꯤꯗꯤ ꯍꯧꯔꯝꯃꯤꯕ ꯑꯗꯩꯗꯤ ꯃꯊꯛꯇ ꯁꯤꯠꯂꯤꯕ ꯅꯨꯡꯁꯤꯠ ꯑꯏꯤꯡꯕ ꯑꯗꯩꯗꯤ ꯑꯁ ꯑꯩꯈꯣꯏ ꯃꯌꯥꯝ ꯄꯨꯟꯅ ꯀꯥꯃꯤꯟꯅꯕꯒꯤ ꯅꯨꯡꯉꯥꯏꯕ ꯑꯁ ꯑꯗꯨ ꯌꯥꯝ ꯊꯤꯅ ꯅꯨꯡꯉꯥꯏ ꯃꯐꯝꯗꯨꯁꯨ ꯏꯪ ꯏꯪ ꯂꯥꯎꯔꯒ ꯆꯤꯛꯏ ꯑꯗꯒꯤꯗꯤ ꯑꯁ ꯅꯨꯡꯁꯤꯠ ꯏꯪꯕ ꯁꯤꯠꯄ ꯑꯗꯩꯗꯤ ꯑꯁꯦꯡꯕ ꯅꯨꯡꯁꯤꯠ ꯊꯦꯡ ꯍꯥꯏꯗꯤ ꯍꯣꯟꯕ ꯈꯣꯠꯄ ꯅꯨꯡꯁꯤꯠ ꯍꯥꯏꯗꯤ ꯅꯨꯡꯁꯤꯠ ꯑꯁꯦꯡꯕ ꯁꯤꯠ ꯍꯣꯜꯂꯛꯄ ꯁꯣꯔ ꯍꯣꯜꯂꯛꯄ ꯉꯝꯃꯛꯄꯗꯨꯁꯨ ꯑꯩꯗꯤꯕꯨ ꯌꯥꯝ ꯍꯔꯥꯎꯔꯤꯅꯤ ꯑꯩꯈꯣꯏꯅ ꯃꯈꯥꯗ ꯁꯤꯗ ꯎꯐꯨꯟ ꯐꯠꯇꯕꯗ ꯀꯩꯗꯒꯤ ꯃꯌꯥꯝꯁ ꯊꯣꯛꯂꯛꯑꯒ ꯑꯗꯨ ꯃꯊꯛꯇ ꯅꯨꯡꯁꯤꯠ ꯑꯁꯦꯡꯕ ꯁꯤꯠꯄ ꯊꯦꯡꯅꯕꯗꯨꯗꯤ ꯀꯌꯥꯗꯤ ꯅꯨꯡꯉꯥꯏꯈ꯭ꯔꯦ ꯑꯗꯨꯗ ꯑꯩꯈꯣꯏ ꯈꯪꯗ꯭ꯔꯦ ꯇꯧꯔꯤꯁꯦ ꯋꯥꯈꯜ ꯇꯥꯗꯕ ꯍꯥꯏꯗꯣꯏꯔꯥ ꯑꯉꯥꯡ ꯑꯉꯥꯡ ꯑꯉꯥꯡ ꯍꯣꯏ ꯑꯉꯥꯡꯁꯤꯡꯁꯨ ꯃꯌꯥꯝꯕꯨꯗꯤ ꯀꯥꯔꯛꯍꯧꯋꯤꯀꯣ ꯑꯗꯨꯕꯨ ꯍꯣꯏ ꯃꯣꯏ ꯂꯣꯏꯅꯃꯛꯅ ꯍꯨꯟꯗꯣꯛꯑꯝꯒꯅꯤ ꯍꯥꯏꯕꯗꯤ ꯅꯠꯇꯦ ꯑꯗꯨꯕꯨ ꯃꯈꯣꯏ ꯈꯔꯅ ꯃꯔꯝ ꯑꯣꯏꯔꯒ ꯆꯥꯔꯝꯃ ꯊꯛꯑꯝꯃꯒ ꯃꯣꯏꯁꯨ ꯅꯨꯡꯉꯥꯏꯔꯝꯃꯒ ꯅꯨꯡꯉꯥꯏꯔꯝꯃꯦ ꯍꯥꯏꯔꯕ ꯃꯇꯨꯡ ꯈꯤꯇꯪ ꯂꯣꯏꯁꯤꯟꯕꯤꯔꯝꯃꯗꯤ ꯃꯐꯝꯗꯣ ꯍꯦꯟꯅꯁꯨ ꯐꯖꯒꯗꯕꯅꯤ ꯑꯩꯈꯣꯏꯅ ꯍꯥꯏꯕꯗꯤ ꯕꯤꯟ ꯕꯦꯦꯛꯀ ꯄꯨꯈꯠꯂꯒ ꯆꯠꯂꯒ ꯈꯔ ꯂꯣꯏꯁꯤꯜꯂꯛꯄꯗꯣ ꯑꯩꯁꯨ ꯌꯥꯝ ꯅꯨꯡꯉꯥꯏꯔꯝꯃꯤꯅꯤ ꯍꯣꯏ ꯅꯪꯅ ꯑꯃꯨꯛꯀ ꯀꯥꯔꯨꯁ ꯍꯥꯏꯕꯗꯣ ꯀꯥꯔꯨꯕꯁꯨ ꯌꯥꯔꯤ ꯄꯣꯠꯅꯤ ꯑꯃꯨꯛꯀ ꯃꯊꯪꯗꯅ ꯕꯤꯟꯕꯦꯛ ꯑꯗꯨ ꯈꯔ ꯌꯥꯝꯅ ꯄꯨꯔꯒ ꯃꯊꯛꯇꯒꯤ ꯍꯣꯏ ꯍꯣꯟꯊꯔꯛꯄꯕꯨꯗꯤ ꯈꯔ ꯋꯥꯏ ꯑꯗꯨ ꯑꯣꯏꯔꯒꯁꯨ ꯑꯩꯈꯣꯏ ꯑꯃꯃꯝꯅ ꯃꯆꯦꯠ ꯃꯆꯦꯠ ꯈꯔ ꯈꯔ ꯍꯣꯟꯊꯔꯛꯑꯗꯤ ꯍꯦꯟꯅꯁꯨ ꯅꯥꯟꯒꯗꯕꯅꯤ ꯃꯐꯝꯗꯨ ꯍꯦꯟꯅꯁꯨ ꯐꯖꯒꯗꯕꯅꯤ
ꯑꯗꯨꯅꯦ ꯑꯗꯨꯅ ꯃꯐꯝꯗ ꯍꯨꯟꯗꯣꯛꯑꯝꯃꯤꯕ ꯃꯌꯥꯝꯗꯣ ꯀꯌꯥ ꯃꯤ ꯒ꯭ꯌꯥꯟ ꯇꯥꯗꯕ ꯀꯌꯥ ꯑꯃ ꯂꯩ ꯌꯦꯡꯉꯨꯅꯦ ꯁꯤꯒꯨꯝꯕꯁꯦ ꯑꯦꯋꯦꯔꯅꯦꯁ ꯄꯤꯔꯒ ꯃꯌꯥꯝꯗ ꯈꯪꯍꯜꯂꯒ ꯁꯨꯃꯥꯏꯅ ꯍꯨꯟꯗꯣꯛꯄꯤꯒꯅꯨ ꯈꯣꯠꯀꯅꯨ ꯍꯥꯏꯅ ꯀꯌꯥ ꯑꯃꯁꯨ ꯇꯧꯁꯨ ꯇꯧꯈ꯭ꯔꯦ ꯑꯗꯣ ꯑꯩ ꯋꯥꯈꯜꯗꯗꯤ ꯍꯦꯟꯅ ꯍꯦꯟꯅ ꯇꯧꯍꯟꯅꯤꯡꯉꯦ ꯑꯗꯨꯒꯨꯝꯕꯁꯦ ꯑꯗꯨꯃꯥꯏꯅ ꯇꯧꯔꯒ ꯃꯤꯁꯦ ꯒ꯭ꯌꯥꯟ ꯇꯥꯔꯛꯀꯗ꯭ꯔꯥ ꯍꯥꯏꯅ ꯈꯜꯂꯦ ꯑꯗꯣ ꯈꯪꯗꯅꯤ ꯑꯗꯨ ꯑꯩꯈꯣꯏ ꯃꯊꯪ ꯃꯊꯪꯗꯗꯤ ꯑꯃꯨꯛꯀ ꯑꯗꯨꯃꯥꯏꯅ ꯑꯃ ꯃꯌꯥꯝ ꯑꯃ ꯕꯤꯟ ꯕꯦꯦꯛ ꯃꯌꯥꯝ ꯑꯃ ꯄꯨꯔꯒ ꯀꯥꯈꯠꯁꯤꯀꯣ ꯑꯃꯃꯝ ꯑꯗꯨꯃꯥꯏꯅ ꯄꯥꯏꯊꯔꯛꯅꯕ ꯅꯠꯇꯦ ꯃꯣꯠꯍꯧꯔꯤꯕ ꯃꯌꯥꯝꯗꯣ ꯑꯩ ꯌꯥꯝꯅ ꯊꯋꯥꯏ ꯅꯨꯡꯉꯥꯏꯇꯦꯕ ꯑꯗꯨꯃꯥꯏꯅ ꯑ ꯐꯖꯈ꯭ꯔꯕ ꯃꯐꯝꯗꯨꯗ ꯍꯌꯦꯡ ꯈꯔ ꯂꯩꯔꯗꯤ ꯑ ꯑꯗꯨꯒꯨꯝꯕ ꯃꯌꯥꯝ ꯑꯝꯗ ꯄꯩꯔꯛꯑꯒ ꯑꯩꯈꯣꯏ ꯐꯖꯕ ꯑꯃꯒ ꯈꯪꯉꯔꯣꯏ ꯍꯥꯏꯕ ꯃꯐꯝꯗꯨꯗ ꯆꯠꯂꯒ ꯑꯩꯈꯣꯏꯒꯤ ꯌꯧ ꯃꯐꯝꯗꯨꯗ ꯂꯩ ꯃꯐꯝꯗꯨꯗ ꯂꯩꯍꯧꯔꯤꯕ ꯃꯐꯝꯗꯨꯗ ꯁꯥ ꯁꯟ ꯃꯌꯥꯝ ꯑꯃꯁꯨ ꯂꯩꯔꯤ ꯑꯗꯣ ꯑꯗꯨꯒꯤ ꯃꯐꯝꯗꯨꯗ ꯍꯧꯖꯤꯛꯀꯤ ꯐꯠꯇ ꯍꯥꯎꯊꯤ ꯃꯌꯥꯝꯗꯨꯒ ꯂꯣꯏꯅ ꯂꯩꯔꯤ ꯈꯟꯕꯗ ꯑꯩꯗꯤ ꯊꯋꯥꯏꯗꯣ ꯀꯌꯥꯗꯤ ꯅꯨꯡꯉꯥꯏꯇ꯭ꯔꯦ
ꯃꯥꯅꯤ ꯃꯥꯅꯤꯐ ꯑꯐꯠꯇꯕ ꯃꯌꯥꯝ ꯇꯥꯍꯧꯔꯤ ꯑꯗꯨꯅ ꯑꯀꯥꯏꯕ ꯃꯌꯥꯝ ꯄꯤꯔꯛꯏꯅꯤ ꯑꯀꯣꯏꯕꯗ ꯂꯩꯔꯤꯕ ꯃꯌꯥꯝꯗꯣ ꯑꯩꯈꯣꯏꯗꯇ ꯅꯠꯇꯅ ꯑꯗꯨꯗ ꯂꯩꯔꯤꯕ ꯈꯨꯟ ꯅꯥꯀꯜꯗ ꯂꯩꯔꯤꯕ ꯇꯥꯔꯤꯕ ꯃꯌꯥꯝ ꯇꯥꯔꯤꯕ ꯃꯤꯁꯤꯡ ꯑꯗꯒꯤꯗꯤ ꯁꯥ ꯁꯟ ꯑꯗꯒꯤꯗꯤ ꯎꯆꯦꯛ ꯎ ꯑꯗꯒꯤꯗꯤ ꯎ ꯋꯥ ꯃꯌꯥꯝꯁꯨ ꯍꯧꯔꯤꯗꯨꯅꯤ ꯑꯗꯨꯗꯨꯗ ꯅꯥꯀꯜꯗ ꯂꯩꯔꯤꯕ ꯈꯨꯜꯁꯤꯡꯗꯨꯅꯁꯨ ꯃꯣꯠꯁꯤꯜꯂꯝꯃꯦ ꯈꯣꯠꯆꯜꯂꯝꯃꯦ ꯍꯥꯏꯔꯒꯗꯤ ꯃꯣꯏꯅꯁꯨ ꯑꯩꯈꯣꯏ ꯂꯥꯛꯄꯗ ꯍꯔꯥꯎ ꯍꯔꯥꯎ ꯑꯣꯛꯄꯗꯨ ꯑꯣꯛꯂꯛꯑꯔꯣꯏꯗꯣꯏꯅꯤ ꯍꯥꯏꯕꯗꯤ ꯇꯔꯥꯝꯅ ꯑꯣꯛꯂꯛꯝꯕꯗꯨ ꯑꯩꯈꯣꯏꯅ ꯃꯣꯏꯒꯤ ꯂꯝꯗ ꯂꯥꯛꯑꯒ ꯃꯣꯠꯁꯤꯜꯂꯕꯅꯤꯅ ꯇꯨꯡꯗ ꯐꯖ ꯍꯥꯏꯗꯤ ꯇꯨꯡꯗ ꯂꯥꯛꯄꯤꯔꯅꯨ ꯈꯣꯠꯄꯤꯔꯅꯨꯅ ꯍꯥꯏꯔꯛꯄꯁꯨ ꯌꯥꯔꯤꯕ ꯄꯣꯠꯅꯤ ꯍꯥꯏꯕꯗꯤ ꯃꯣꯏꯒꯤꯗꯤ ꯃꯣꯏꯒꯤ ꯑꯅꯛꯄ ꯂꯝ ꯑꯗꯒꯤꯗꯤ ꯃꯣꯏꯒꯤ ꯃꯣꯏꯒꯤ ꯂꯝ ꯃꯅꯨꯡꯗ ꯂꯩꯕ ꯑꯣꯏꯕꯅꯤꯅ ꯃꯣꯠꯂꯛꯄ ꯈꯣꯠꯂꯛꯄꯗ ꯃꯣꯏꯗꯗꯤ ꯊꯋꯥꯏ ꯀꯌꯥ ꯅꯨꯡꯉꯥꯏꯔꯝꯃꯣꯏ ꯑꯩꯈꯣꯏꯗꯁꯨ ꯑꯩꯈꯣꯏꯒꯤ ꯁꯨꯃꯥꯡ ꯑꯩꯈꯣꯏꯒꯤ ꯂꯩꯀꯥꯏ ꯑꯩꯈꯣꯏꯒꯤ ꯁꯨꯃꯥꯡ ꯃꯣꯠꯄꯗ ꯑꯩꯈꯣꯏ ꯃꯈꯈꯣꯏꯒꯤ ꯀꯥ ꯑꯣꯣꯠꯄꯗ ꯀꯌꯥꯃꯨꯛ ꯁꯥꯎꯅꯤꯡꯉꯤ ꯑꯗꯨ ꯃꯣꯏꯗꯁꯨ ꯑꯗꯨꯃꯥꯏꯅ ꯍꯥꯏꯕꯗꯤ ꯃꯣꯏꯒꯤ ꯂꯝ ꯑꯣꯏꯕꯅꯤꯅꯨ ꯆꯤꯡꯗ ꯀꯩꯗ ꯑꯩꯈꯣꯏꯅ ꯍꯨꯟꯗꯣꯛꯑꯝꯃꯤꯕ ꯃꯌꯥꯝꯗꯨ ꯎꯕꯗ ꯃꯣꯏꯗꯤ ꯊꯃꯣꯏ ꯌꯥꯝ ꯀꯥꯏꯔꯝꯗꯣꯔꯤꯅꯤ ꯁꯨꯛ ꯐꯖꯕ ꯃꯐꯝ ꯑꯃ ꯂꯩꯔꯤꯁꯤ ꯍꯥꯏꯕꯗꯤ ꯑꯩꯈꯣꯏ ꯃꯌꯥꯝ ꯅꯥꯟꯅ ꯊꯝꯃꯤꯟꯅꯔꯒ ꯁꯨꯝ ꯀꯥꯃꯤꯟꯅꯕ ꯑꯗꯒꯤꯗꯤ ꯃꯄꯥꯟꯗꯒꯤ ꯀꯩꯗꯒꯤ ꯂꯥꯛꯄ ꯃꯤꯁꯤꯡꯅꯁꯨ ꯀꯥꯔꯒ ꯌꯦꯡꯕ ꯐꯪꯕ ꯉꯝꯗꯣꯏꯅꯤ ꯑꯩꯈꯣꯏ ꯑꯩꯈꯣꯏꯒꯤꯗꯤ ꯇꯣꯛꯈ꯭ꯔꯣꯅꯦ ꯊꯄꯥꯜꯗꯒꯤ ꯂꯥꯛꯄ ꯃꯤꯈꯩ ꯑꯩꯈꯣꯏꯒꯤ ꯏꯔꯝꯗꯝꯗ ꯀꯣꯏꯕ ꯂꯥꯛꯏꯅꯦ ꯍꯥꯏꯔꯒ ꯑꯩꯈꯣꯏꯒꯤꯗꯤ ꯏꯔꯝ ꯑꯩꯈꯣꯏꯒꯤ ꯏꯔꯝꯗꯝꯒꯤꯗꯤ ꯏꯁꯤꯡ ꯑꯗꯒꯤꯗꯤ ꯆꯤꯡ ꯆꯤꯡ ꯆꯤꯡꯗꯣꯜ ꯃꯌꯥꯝ ꯂꯩꯔꯤꯕ ꯑꯗꯒꯤꯗꯤ ꯏꯁꯤꯡ ꯇꯨꯔꯦꯜꯁꯤꯡꯁꯤꯅ ꯑꯩꯈꯣꯏꯒꯤꯗꯤ ꯐꯖꯕꯒꯤ ꯍꯥꯏꯕꯗꯤ ꯍꯥꯏꯅꯔꯤꯅꯤꯗꯣ ꯑꯁꯤ ꯃꯌꯥꯝꯁꯤ ꯐꯖꯕꯒꯤ ꯍꯥꯏꯅꯔꯤꯕ ꯃꯐꯝꯁꯤꯡꯁꯤꯗ ꯑꯩꯈꯣꯏ ꯄ꯭ꯔꯖꯥꯁꯤꯡꯁꯤꯅ ꯋꯥꯈꯜ ꯈꯤꯇꯪ ꯈꯟꯊꯍꯧꯒꯗꯕ ꯗꯗꯒꯤ ꯍꯥꯏꯕꯗꯤ ꯁꯣꯛꯍꯜꯂꯛꯏꯅꯦ ꯁꯤꯁꯤꯅ ꯇꯨꯡꯗ ꯍꯥꯏꯕꯗꯤ ꯃꯤ ꯂꯥꯛꯀꯗꯧꯔꯤꯕ ꯃꯤꯁꯤꯡꯗꯨꯗꯁꯨ ꯑꯩꯈꯣꯏꯒꯤ ꯁꯛ ꯑꯩꯈꯣꯏꯒꯤ ꯐꯖꯕꯁꯤꯡꯁꯤ ꯃꯥꯡꯍꯟꯗꯣꯏꯅꯤꯗꯣ ꯃꯣꯏꯅ ꯍꯦꯛ ꯌꯦꯡꯈꯤꯕꯗ ꯑꯃꯣꯠ ꯑꯀꯥꯏꯁꯦ ꯍꯨꯟꯗꯣꯛꯑꯒꯗꯤ ꯃꯣꯏꯒꯤ ꯋꯥꯈꯜꯗꯁꯨ ꯑꯦ ꯀꯩꯅꯣꯅꯦ ꯃꯐꯝꯁꯤꯡꯁꯤꯕꯨ ꯍꯥꯏꯅ ꯈꯟꯕꯤꯗꯣꯏꯅꯤ ꯑꯁꯤ ꯃꯌꯥꯝꯁꯦ ꯈꯟꯗꯅꯕ ꯑꯩꯈꯣꯏꯅ ꯇꯁꯦꯡꯅ ꯍꯥꯏꯕꯗꯤ ꯑꯩꯈꯣꯏ ꯋꯥꯈꯜ ꯃꯥꯟꯅꯕ ꯈꯔ ꯄꯨꯟꯁꯤꯜꯂꯒ ꯇꯧꯕ ꯌꯥꯕꯁꯦ ꯈꯔ ꯇꯧꯃꯤꯟꯅꯍꯧꯔꯗꯤ ꯍꯦꯟꯅꯁꯨ ꯐꯒꯗꯕꯅꯤ
ꯃꯥꯅꯦ ꯑꯗꯨꯃꯥꯏꯅ ꯑꯩꯈꯣꯏ ꯈꯔ ꯃꯤ ꯈꯔ ꯋꯥꯈꯜ ꯃꯥꯟꯅꯕ ꯈꯔ ꯄꯨꯟꯁꯤꯜꯂꯒ ꯁꯤꯒꯨꯝꯕꯁꯦ ꯑꯃꯨꯛ ꯍꯟꯅ ꯊꯣꯛꯇꯅꯕ ꯃꯌꯥꯝꯁꯤꯡꯗ ꯑꯩꯈꯣꯏꯅ ꯇꯥꯛꯄꯤꯕ ꯇꯝꯕꯤꯕ ꯃꯌꯥꯝ ꯑꯃ ꯈꯔ ꯑꯃ ꯇꯧꯁꯤꯔꯥ ꯍꯥꯏꯅ ꯈꯜꯂꯤ ꯋꯥꯈꯜꯁꯤꯗ ꯑꯗꯣ ꯃꯐꯝꯗꯨꯗ ꯆꯠꯂꯒ ꯂꯥꯡꯁꯤꯟꯕ ꯈꯣꯠꯆꯟꯕ ꯃꯌꯥꯝ ꯑꯃ ꯇꯧꯕꯗꯨꯅ ꯑꯩꯈꯣꯏꯒꯤ ꯁꯥ ꯉꯥꯁꯤꯡꯗ ꯅꯨꯡꯉꯥꯏꯇꯕ ꯑꯗꯩꯗꯤ ꯃꯐꯝꯗꯨꯗ ꯂꯩꯔꯤꯕ ꯃꯤꯑꯣꯏ ꯃꯐꯝ ꯑꯗꯨꯋꯥꯏꯗ ꯈꯨꯟꯗꯥꯔꯤꯕ ꯃꯤꯁꯤꯡꯗꯨꯗ ꯌꯥꯝ ꯂ ꯂꯥꯡꯖꯟꯕ ꯈꯣꯠꯆꯤꯟꯕꯁꯨ ꯃꯌꯥꯝ ꯑꯃꯁꯨ ꯊꯣꯛꯑꯦ ꯑꯗꯣ ꯑꯗꯨꯒꯨꯝꯕꯗꯨꯁꯨ ꯅꯨꯡꯉꯥꯏꯇꯦ ꯑꯗꯨꯒ ꯄꯣꯠ ꯆꯩꯩ ꯍꯨꯟꯗꯣꯛꯄꯗꯣ ꯃꯐꯝ ꯆꯥꯅ ꯆꯥꯅ ꯍꯨꯟꯗꯣꯛꯅꯕ ꯃꯐꯝꯗꯨꯗ ꯗꯁꯕꯤꯟ ꯀꯔꯤ ꯀꯔꯥ ꯐꯖꯅ ꯃꯦꯟꯇꯦꯟ ꯇꯧꯔ ꯐꯖꯅ ꯑꯗꯨꯃꯥꯏꯅ ꯂꯩꯍꯟꯅꯅꯕ ꯑꯗꯨꯃꯥꯏꯅ ꯊꯝꯍꯟꯅꯤꯡꯉꯦ ꯑꯩ ꯋꯥꯈꯜꯗꯗꯤ
ꯃꯥꯅꯦ ꯃꯥꯅꯦ ꯑꯩꯈꯣꯏꯅ ꯑꯩꯈꯣꯏ ꯈꯛꯇ ꯑꯗꯨꯅ ꯂꯣꯏꯅꯃꯛꯄꯨꯗꯤ ꯉꯝꯕꯕꯨꯗꯤ ꯅꯠꯇꯦ ꯑꯗꯨꯕꯨ ꯏꯁꯥ ꯏꯁꯥꯗꯒꯤ ꯍꯧꯋꯤ ꯍꯥꯏꯕꯗꯨꯅꯤ ꯆꯥꯎꯈꯠꯄ ꯍꯥꯏꯕꯁꯦ ꯑꯩꯈꯣꯏꯅ ꯂꯣꯏꯅꯃꯛ ꯉꯝꯗ꯭ꯔꯒꯁꯨ ꯑꯩꯈꯣꯏꯒꯤ ꯉꯝꯖꯕ ꯈꯔ ꯃꯊꯪ ꯆꯠꯄꯗꯗꯤ ꯑꯩꯈꯣꯏ ꯍꯨꯟꯗꯣꯛꯐꯝ ꯑꯗꯒꯤꯗꯤ ꯑ ꯀꯒꯠꯂꯛꯄ ꯑꯗꯨ ꯃꯌꯥꯝꯗꯨ ꯍꯦꯟꯅ ꯇꯧꯔꯝꯃꯁꯤ ꯍꯣꯏ ꯅꯪꯅ ꯍꯥꯏꯕꯗꯨꯁꯨꯨꯝꯃꯤ ꯑꯥꯗ ꯃꯊꯛꯇ ꯀꯥꯈꯠꯂꯒ ꯍꯥꯏꯕꯗꯤ ꯅꯨꯡꯉꯥꯏꯔꯤꯅꯤ ꯍꯥꯏꯗꯅ ꯂꯥꯎꯗꯅ ꯈꯣꯠꯇꯅ ꯇꯧꯔꯤꯕꯗꯨ ꯇꯁꯦꯡꯅ ꯑꯀꯣꯏꯕꯗ ꯂꯩꯔꯤꯕꯗꯨꯗꯗꯤ ꯀꯌꯥꯃꯨꯛ ꯅꯨꯡꯉꯥꯏꯔꯝꯃꯣꯏ ꯎꯆꯦꯛ ꯎꯆꯦꯛ ꯄꯥꯏꯔꯝꯕ ꯈꯣꯠꯂꯝꯕ ꯃꯌꯥꯝꯗꯁꯨ ꯍꯥꯏꯕꯗꯤ ꯃꯣꯏ ꯁꯨ ꯖꯤꯕ ꯄꯥꯟꯕ ꯑꯣꯏꯕꯅꯤꯅ ꯃꯣꯏꯒꯤ ꯑꯀꯣꯏꯕꯗ ꯑꯀꯥꯏꯕ ꯑꯍꯣꯡꯕ ꯊꯣꯛꯂꯛꯄꯗꯣ ꯁꯣꯏꯗꯅ ꯐꯥꯎꯔꯝꯒꯅꯤ ꯑꯗꯨꯗꯨꯅ ꯍꯣꯏ ꯑꯃꯨ ꯃꯤ ꯌꯥꯝꯗ꯭ꯔꯒꯕꯨꯗꯤ ꯐꯕ ꯑꯗꯨꯕꯨ ꯐꯕ ꯍꯥꯏꯕꯁꯤ ꯍꯣꯏ ꯐꯩ ꯍꯥꯏꯅꯁꯨ ꯍꯥꯏꯕꯕꯨꯗꯤ ꯌꯥꯗꯦ ꯑꯗꯨꯕꯨ ꯃꯤ ꯍꯥꯏꯕꯗꯤ ꯃꯐꯝꯗꯨ ꯐꯖꯔꯕꯅꯤꯅ ꯃꯤ ꯃꯌꯥꯝ ꯂꯣꯏꯅꯃꯛ ꯀꯥꯔꯦ ꯃꯤ ꯃꯌꯥꯝ ꯀꯥꯔꯛꯏꯕꯗꯨ ꯂꯣꯏꯅꯃꯛ ꯋꯥꯈꯜ ꯇꯥꯒꯅꯤ ꯍꯥꯏꯕꯕꯨꯗꯤ ꯂꯩ ꯋꯥꯈꯜ ꯇꯥꯗꯕ ꯈꯔꯁꯨ ꯑꯗꯨꯝ ꯊꯣꯛꯂꯛꯀꯅꯤ ꯑꯗꯨꯗꯨꯅ ꯃꯣꯏ ꯃꯌꯥꯝꯗꯨꯁꯨ ꯈꯤꯇꯪ ꯈꯪꯃꯤꯟꯅꯅꯕ ꯑꯩꯈꯣꯏ ꯍꯣꯏ ꯑꯩꯈꯣꯏ ꯈꯔ ꯄꯨꯟꯁꯤꯜꯂꯒ ꯋꯥꯔꯤ ꯋꯥꯇꯥꯏ ꯁꯥꯟꯅꯕꯗꯨꯅꯗꯤ ꯆꯨꯝꯗꯣꯏꯕꯅꯤ ꯍꯥꯏꯕꯗꯤ ꯃꯣꯏꯁꯨ ꯈꯪꯗꯕꯕꯨꯗꯤ ꯑꯣꯏꯔꯝꯃꯣꯏ ꯉꯥꯏꯍꯥꯛꯇꯪꯗꯨꯗ ꯋꯥꯈꯜ ꯈꯟꯊꯍꯧꯗꯕꯗꯤ ꯑꯣꯏꯔꯝꯕꯁꯨ ꯌꯥꯏ ꯑꯗꯨꯗꯨꯅ ꯍꯥꯏꯕꯗꯤ ꯃꯣꯏꯗꯁꯨ ꯀꯩꯗꯁꯨ ꯃꯥꯡꯖꯧꯅꯉꯛꯑꯦ ꯑꯁꯨꯝꯅ ꯇꯧꯔꯕꯗꯤ ꯑꯅꯛꯄꯗ ꯂꯩꯔꯤꯕ ꯃꯤꯁꯤꯡꯁꯤꯅꯁꯨ ꯅꯨꯡꯉꯥꯏꯈꯤꯔꯣꯏ ꯑꯗꯒꯤꯗꯤ ꯑꯩꯈꯣꯏꯒꯤ ꯁ ꯎꯆꯦꯛ ꯄꯥꯏ ꯂꯩꯔꯤꯕ ꯃꯌꯥꯝꯅꯁꯨ ꯃꯌꯥꯝꯗꯁꯨ ꯑꯀꯥꯏꯕ ꯄꯤꯕ ꯑꯣꯏꯅ ꯊꯣꯛꯀꯅꯤ ꯍꯥꯏꯕꯁꯤ ꯈꯪꯃꯤꯟꯅꯅꯕ ꯍꯥꯏꯕꯗꯤ ꯑꯩꯈꯣꯏ ꯃꯁꯦꯟ ꯇꯥꯟꯅꯔꯒ ꯑꯃꯨꯛꯇꯪꯗꯤ ꯍꯣꯏ ꯑꯃꯨꯛꯀꯁꯨ ꯀꯥꯔꯨꯕ ꯌꯥꯕ ꯆꯥꯟ
ꯎꯝ ꯑꯗꯨꯅꯦ ꯑꯗꯨꯒ ꯑꯩꯈꯣꯏꯒꯤ ꯃꯐꯝꯗꯨꯗ ꯀꯥꯔꯨꯔꯕ ꯃꯇꯨꯡꯗ ꯑꯩꯈꯣꯏꯒꯤ ꯍꯨꯟꯗꯣꯛꯑꯝꯕ ꯍꯨꯟꯗꯣꯛꯑꯝꯕ ꯄꯣꯠꯆꯩ ꯃꯌꯥꯝꯗꯣ ꯑꯗꯨꯗꯨꯅ ꯃꯔꯝ ꯑꯣꯏꯔꯒ ꯃꯐꯝꯗꯣ ꯃꯣꯠꯁꯜꯂꯦ ꯍꯥꯏꯅ ꯈꯜꯂꯁꯦ ꯑꯗꯨꯒ ꯍꯦꯟꯅ ꯃꯣꯠꯁꯤꯜꯂꯛꯄꯗꯒꯤ ꯀ ꯃꯐꯝꯗꯣ ꯈꯔ ꯂꯩꯔꯗꯤ ꯃꯤꯁꯤꯡꯅ ꯆꯠ ꯆꯠꯅꯤꯡꯉ ꯑꯣꯏꯗꯣꯏꯅꯦ ꯑꯃꯣꯠꯄ ꯃꯐꯝꯗꯕꯨ ꯀꯅꯥꯅꯕꯨ ꯆꯠꯅꯤꯡꯗꯣꯏꯅꯣ ꯅꯠꯇ꯭ꯔꯥꯅꯦ ꯑꯗꯨꯅ ꯍꯌꯦꯡ ꯈꯔ ꯂꯩꯔꯒꯗꯤ ꯌꯥꯝꯅ ꯀꯥ ꯍꯦꯟꯅ ꯃꯣꯠꯁꯤꯜꯂꯛꯑꯅꯤ ꯁꯤꯒꯨꯝꯕꯁꯦ ꯑꯩꯈꯣꯏꯒꯤ ꯑꯩꯈꯣꯏꯅ ꯊꯧꯗꯥꯡ ꯈꯔ ꯂꯧꯈꯠꯂꯒ ꯃꯌꯥꯝꯁꯤꯡꯁꯤꯗ ꯈꯪꯅꯕ ꯁꯒꯨꯝꯕꯁꯦ ꯐꯠ ꯐꯠꯇꯦ ꯈꯣꯠꯇꯦ ꯍꯥꯏꯅ ꯎ ꯄꯥꯎꯖꯦꯜ ꯈꯔ ꯆꯦꯜꯍꯟꯅꯤꯡꯉꯦ ꯑꯩꯒꯤ ꯋꯥꯈꯜꯗꯗꯤ ꯑꯗꯨꯗꯨꯅ ꯍꯌꯦꯡ ꯍꯌꯦꯡ ꯀꯣꯟꯅ ꯐꯕ ꯃꯐꯝꯗꯣ ꯃꯤ ꯃꯌꯥꯝ ꯑꯃ ꯆꯤꯡ ꯀꯥꯕ ꯅꯨꯡꯉꯥꯏꯕꯒꯤ ꯈꯣꯠꯄ ꯑꯗꯨꯒꯨꯝꯕ ꯃꯌꯥꯝꯗꯣ ꯑꯩꯒꯤ ꯋꯥꯈꯜꯗꯗꯤ ꯐꯪꯍꯟꯅꯤꯡꯉꯦ ꯃꯌꯥꯝꯁꯤꯡꯗꯁꯨ ꯑꯗꯨꯗꯨꯅ ꯁꯤ ꯐꯪꯒꯦ ꯍꯥꯏꯗꯤ ꯃꯌꯥꯝꯁꯤꯡꯗꯣ ꯑꯩꯈꯣꯏ ꯋꯥꯈꯜ ꯃꯥꯟꯅꯕ ꯑꯃ ꯗꯔꯀꯥꯔ ꯑꯣꯏꯗꯅ ꯑꯗꯨꯗꯨꯅ ꯑꯩꯈꯣꯏ ꯈꯔ ꯄꯨꯟꯁꯤꯜꯂꯒ ꯁꯤꯒꯨꯝꯕꯒꯤ ꯋꯥꯈꯜꯂꯣꯟꯁꯦ ꯁꯟꯗꯣꯛꯅꯤꯡꯉꯦ ꯐꯖꯅ ꯀꯩꯅꯣ ꯃꯣꯠꯇꯅꯕ ꯑꯩꯈꯣꯏꯒꯤ ꯐꯠꯇꯕ ꯄꯣꯠ ꯆꯩ ꯀꯌꯥ ꯑꯃꯁꯦ ꯃꯐꯝ ꯆꯥꯅ ꯆꯥꯅ ꯍꯨꯟꯗꯣꯛꯅꯕ ꯑꯗꯒꯤ ꯃꯊꯛ ꯃꯊꯛꯇ ꯆꯤꯡ ꯃꯊꯛꯇ ꯍꯨꯟꯗꯣꯛꯑꯝꯗꯅꯕ ꯑꯗꯩꯗꯤ ꯆꯠꯂꯁꯨ ꯑꯩꯈꯣꯏꯈꯛꯅ ꯃꯐꯝꯗꯣ ꯁꯦꯡꯗꯣꯛ ꯇꯎꯔꯒ ꯌꯥꯄꯣꯟꯇꯦ ꯀꯌꯥ ꯑꯃ ꯃꯣꯠꯂꯤꯕꯅꯦ ꯑꯩꯈꯣꯏ ꯑꯃꯅꯤꯈꯛꯅ ꯁꯦꯡꯇꯣꯛꯑꯒ ꯉꯝꯄꯣꯟꯇꯦ ꯑꯗꯨꯗꯨꯅ ꯆꯠꯂꯤꯕ ꯀꯥꯏꯔꯤꯕ ꯃꯣꯏ ꯃꯌꯥꯝꯁꯤꯡꯗꯨꯗꯁꯨ ꯁꯨ ꯁꯨꯃꯥꯏꯅ ꯈꯤꯇꯪ ꯁꯦꯡꯗꯣꯛꯄꯤꯔꯝꯕ ꯈꯣꯠꯄꯤꯔꯝꯕ ꯈꯣꯠꯄꯤꯔꯝꯅꯕ ꯍꯥꯏꯅ ꯃꯣꯏꯗ ꯄꯥꯎꯖꯦꯜꯁꯤꯡꯁꯦ ꯑꯩ ꯑꯩꯒꯤ ꯋꯥꯈꯜꯗꯗꯤ ꯃꯣꯏꯅꯁꯨ ꯆꯦꯟꯍꯟꯅꯤꯡꯉꯦ ꯅꯪ ꯀꯩ ꯅꯪ ꯀꯩ ꯈꯟꯒꯦ ꯁꯤꯒꯨꯝꯕꯁꯦ
ꯑꯩꯁꯨ ꯌꯥꯅꯤꯡꯉꯦ ꯅꯪꯅ ꯍꯥꯏꯔꯤꯕ ꯃꯌꯥꯝꯗꯣ ꯑꯗꯨꯃꯀꯣ ꯑꯩꯈꯣꯏ ꯂꯣꯏꯅꯃꯛ ꯄꯨꯟꯁꯤꯜꯂꯒ ꯑꯃꯨꯛꯇꯪ ꯋꯥꯔꯤ ꯁꯥꯥꯟꯅꯔꯒ ꯑꯃꯨꯛ ꯑꯃꯨꯛ ꯀꯥꯔꯨꯔꯁꯤ ꯑꯗꯣ ꯃꯔꯨꯞ ꯉꯁꯤꯒꯤꯗꯤ ꯊꯝꯃꯒꯦ ꯊꯦꯡꯁꯨ ꯊꯦꯡꯖꯤꯜꯂꯛꯑꯦ ꯍꯌꯦꯡ ꯑꯃꯨꯛ ꯋꯥꯔꯤ ꯁꯥꯟꯅꯔꯁꯤꯀꯣ
ꯍꯣꯏ ꯍꯣꯏ ꯍꯌꯦꯡ ꯍꯌꯦꯡ ꯋꯥꯔꯤ ꯁꯥꯟꯅꯔꯁꯤꯦ ꯀꯣ ꯑꯗꯨꯗꯤ ꯉꯁꯤ ꯊꯝꯅꯔꯁꯦ ꯀꯥꯏꯅꯔꯁꯤꯀꯣ